ꯀꯔꯤ ꯇꯕ꯭ꯔꯣ
ꯇꯥꯕ꯭ꯔꯣ
ꯇꯥꯏꯌꯦ
ꯑꯣ ꯑꯣ ꯀꯔꯤ ꯇꯧꯕ꯭ꯔꯣ
ꯆꯥꯛ ꯇꯣꯛꯑꯒ ꯊꯕꯛ ꯆꯠꯁꯤꯔ ꯇꯧꯔꯒ ꯒꯥꯔꯤꯁꯨ ꯌꯥꯝꯗꯕ ꯑꯗꯗꯒꯤ ꯆꯠꯄ ꯌꯥꯗꯕꯒꯤ ꯑꯗꯨꯝ ꯂꯩꯔꯦ
ꯎꯝ ꯀꯔꯤ ꯊꯥꯕꯛꯂꯥ
ꯊꯕꯛ ꯊꯤꯕ ꯆꯠꯀꯦ ꯌꯨꯝꯗ ꯂꯩꯃꯟꯕꯒꯤ ꯇꯜꯂꯦ
ꯑꯩꯁꯨꯨ ꯊꯤꯕꯤꯌꯣ
ꯅꯪꯁꯨ ꯊꯤꯔꯤꯔꯣ
ꯑꯩꯗꯤ ꯎꯪ ꯊꯤꯗꯦ ꯑꯩꯁꯨ ꯊꯤꯕꯤꯌꯣꯕ ꯅꯪ
ꯊꯤꯔꯛꯀꯦ
ꯎꯝ
ꯅ
ꯌꯨꯝ
ꯅꯪꯗꯤ ꯍꯥꯟꯅ ꯂꯩꯐꯝꯗꯨꯗ ꯂꯩꯕ꯭ꯔꯣ
ꯎꯝ ꯂꯩꯌꯦ
ꯌꯥꯝ ꯂꯩꯔꯝꯅꯤ ꯑꯗꯨꯔꯣꯝꯗ ꯊꯕꯛ ꯑꯃꯗꯤ ꯂꯧꯒꯅꯤ ꯏꯁꯤꯡꯒꯤ ꯂꯧꯒꯅꯤꯗꯤ ꯍꯥꯏꯕꯅꯦ
ꯑꯣ ꯍꯥꯏꯕꯤꯔꯛꯑꯣ ꯄꯩꯁꯥꯗꯤ ꯌꯥꯝꯒꯦꯔꯥ
ꯌꯥꯝꯗ꯭ꯔꯁꯨ ꯅꯪꯗꯤ ꯑꯗꯨꯗ ꯂꯩꯕꯅꯤꯅ ꯐ꯭ꯔꯤ ꯂꯩꯕ ꯃꯍꯨꯠꯇꯤ ꯆꯠꯄ ꯐꯩꯗꯅ
ꯎꯝ ꯎꯝ ꯑꯗꯨ ꯐꯩꯌꯦ
ꯍꯥꯏꯔꯛꯀꯦ ꯇꯧꯑꯣ ꯑꯗꯨꯗ ꯑꯩꯗꯤ ꯑꯗꯨꯗ ꯇꯧꯔꯗꯤ ꯑꯃꯨꯛꯀ ꯕꯔꯥ ꯂꯩꯇ꯭ꯔꯗꯤ ꯌꯥꯔꯣꯏꯗꯅ
ꯍꯣꯏ ꯑꯁꯤꯗ ꯎꯝ ꯌꯨꯝ ꯕꯔꯥꯗꯤ ꯑꯗꯨꯝ ꯁꯤꯗ ꯂꯩꯌꯦ ꯃꯤ ꯂꯩꯅꯩꯌꯦ
ꯑꯗꯨ ꯑꯣꯏꯔꯁꯨ ꯇꯣꯂꯣꯞ ꯌꯥꯝꯗ꯭ꯔꯗꯤ ꯑꯃꯨꯛꯀ ꯀꯥꯟꯅꯗꯦꯗꯅ꯫
ꯑ ꯑꯗꯨ
ꯑꯗꯒꯤ ꯆꯥꯔꯦ꯫
ꯀꯩ ꯍꯤꯟꯁꯥꯡ꯫
ꯑꯩꯈꯣꯏ ꯀꯔꯤ ꯌꯦꯟꯖꯥꯡꯔ ꯆꯥꯕꯗꯣ꯫ ꯀꯥꯎꯔꯦꯅꯦ ꯍꯥꯎꯃꯟꯗꯕꯒꯤ꯫ ꯒꯦꯔꯣꯠ ꯆꯥꯌꯦ꯫ ꯂꫭꯛ ꯊꯨꯡ
ꯀꯩ ꯎꯝ ꯀꯩꯗꯤ ꯀꯣꯕꯤ ꯊꯣꯡꯉꯦ꯫
ꯀꯣꯕꯤ꯫
ꯎꯝ꯫ ꯀꯣꯕꯤ ꯆꯝꯐꯨꯠꯅꯦ ꯑꯗꯨꯒ ꯊꯥꯡꯖꯤꯡꯗꯣ ꯑꯗꯨꯒ ꯑꯗꯨꯝ ꯃꯣꯔꯣꯛ ꯃꯦꯠꯂꯦ꯫
ꯍꯥꯎꯋꯦ ꯅꯣꯏꯗꯤ꯫
ꯕꯖꯥꯔꯗ ꯊꯤꯕ ꯆꯠꯇ꯭ꯣꯏꯔꯣ ꯊꯕꯛ꯫
ꯍꯣꯏ꯫
ꯊꯕꯛꯁꯨ ꯐꯪꯕ ꯅꯥꯏꯗ꯭ꯔꯦ꯫
ꯄꯩꯁꯥꯁꯨ ꯂꯩꯇ꯭ꯔꯦꯕ ꯁꯤꯖꯤꯟꯅꯅꯤꯡꯉꯥꯏꯐꯥꯎ꯫
ꯅꯣꯏ ꯕꯥ ꯈꯣꯏꯗ ꯅꯤꯌꯣ꯫
ꯏꯄꯥꯈꯣꯏꯅ ꯄꯩꯁꯥ ꯅꯤꯕ ꯁꯨ ꯄꯤ ꯄꯤꯗꯦꯗ ꯔꯤ ꯔꯤꯆꯥꯔꯖ ꯐꯧ ꯀꯥꯞꯄ ꯉꯝꯖꯦ ꯍꯥꯏꯅ ꯆꯩꯔꯛꯑꯦꯕ ꯑꯗꯨꯒꯤ ꯇꯟꯈ꯭ꯔꯕ꯫
ꯎꯝ ꯑꯩꯈꯣꯏꯁꯨ ꯑꯗꯨ ꯍꯥꯏꯅꯤꯡꯉ ꯍꯥꯏꯅꯤꯡꯉ ꯂꯩꯈ꯭ꯔꯕꯅꯦ꯫ ꯇꯥ ꯑꯥ ꯍꯥꯏꯗꯤ ꯍꯥꯏꯗꯦ ꯑꯗꯨꯝ ꯍꯥꯏꯅꯤꯡꯈ꯭ꯔꯕꯅꯤꯗ ꯈꯪꯉꯦ ꯃꯣꯏꯒꯤ ꯃꯑꯣꯡꯗꯣ꯫
ꯍꯣꯏ ꯍꯥꯟꯗꯤ ꯋꯥꯔꯝꯝꯕꯅꯤꯅ ꯍꯧꯖꯤꯛ ꯁ꯭ꯀꯨꯜ ꯀꯥꯕ꯫ ꯀꯥꯕ ꯉꯥꯛꯇꯀꯣ ꯊꯣꯛꯄꯅ ꯑꯃꯈꯛꯇ ꯊꯣꯛꯄ ꯍꯥꯏꯕꯗꯤ ꯅꯣꯏ ꯃꯥꯁꯨ ꯄꯩꯁꯥ ꯇꯥꯟꯗꯦꯗꯅ꯫
ꯎꯝ ꯄꯩꯁꯥ ꯑꯩꯈꯣꯏ ꯃꯥꯅ ꯊꯕꯛ ꯑꯃ ꯎꯝ ꯑ ꯀꯩꯅꯣꯒꯤ ꯇꯧꯕꯗꯣ ꯑꯉꯥꯡꯒꯤ ꯇꯧꯕꯗꯣ
ꯑꯧ
ꯑꯗꯨꯁꯨ ꯐꯖꯅ ꯐꯪꯗꯦꯕ ꯆꯍꯤ ꯑꯃꯗ ꯑꯃꯨꯔꯛ ꯑꯅꯤꯔꯛ ꯐꯪꯉꯦ ꯑꯗꯨ
ꯑꯦ ꯅꯃꯥ ꯒꯤꯗꯨꯁꯨ ꯀꯔꯤꯔꯣ ꯑꯁꯤ ꯋꯥꯀꯔꯔꯣ꯫
ꯑꯧ ꯃꯥꯅꯦ꯫
ꯁꯦꯁ ꯋꯥ ꯇꫭꯂꫭꯞ ꯆꯥꯎꯋꯤꯀꫭ꯫
ꯈꯪꯗꯦꯗꯥ ꯆꯍꯤ ꯑꯃꯗ ꯑꯃꯨꯔꯛ ꯑꯅꯤꯔꯛ ꯄꯩꯁꯥ ꯆꯪꯕꯒꯤ ꯆꯪꯗꯕꯒ ꯈꯪ ꯃꯥꯅꯩꯗ꯫
ꯑꯁ ꯌꯥꯃꯦꯍꯦ ꯑꯥ꯫
ꯊꯕꯛꯇꯤ ꯑꯩ ꯉꯥꯛꯇ ꯇꯧꯕꯅꯦ ꯑꯩꯈꯣꯏ ꯃꯥ ꯇꯧꯕ ꯍꯩꯇꯦ꯫
ꯑꯩꯁꯨ ꯍꯟꯗꯛ ꯑꯦꯄ꯭ꯂꯥꯏ ꯇꯧꯕꯅꯦ꯫
ꯑꯣ ꯅꯣꯏꯒꯤ ꯑꯃ ꯂꯩꯕꯅꯦꯀꯣ ꯚꯦꯀꯦꯟꯁꯤ꯫
ꯑꯃ ꯂꯩꯌꯦ꯫
ꯎꯝ꯫ ꯑꯩꯁꯨ ꯌꯦꯡꯑꯒ ꯑꯩꯈꯣꯏ ꯈꯨꯟꯒꯤꯗꯤ ꯂꯩꯇꯕ ꯑꯗꯨ ꯅꯣꯏ ꯈꯨꯟꯒꯤ ꯑꯃ ꯂꯩꯕꯅꯤ ꯅꯣꯏ ꯀꯅꯥ ꯀꯅꯥ ꯇꯧꯕ꯭ꯔꯥ꯫
ꯑ ꯁꯤ ꯌꯨꯝꯊꯣꯏꯄꯥꯎ ꯅꯨꯄꯤꯁꯨ ꯇꯧꯕꯅꯦ꯫
ꯎꯝ ꯎꯝ ꯀꯧ
ꯑ ꯍꯟꯗꯛꯇꯤ ꯑꯥꯗꯒꯤ ꯈꯟꯒꯗꯕꯅꯤꯅꯀꯣ
ꯎꯝ
ꯈꯨꯟꯅ ꯈꯜꯂꯣꯏꯕ ꯍꯟꯗꯛꯇꯤ
ꯎꯝ ꯎꯝ ꯀꯩꯗꯧꯉꯩ ꯑꯦꯛꯖꯥꯝ ꯊꯥꯒꯦꯔꯣ
ꯊꯥꯈ꯭ꯔꯦ ꯏꯟꯇꯔꯚꯤꯌꯨ ꯂꯣꯏ ꯂꯣꯏꯈ꯭ꯔꯦ
ꯑꯣ ꯑꯣ ꯅꯨꯡꯉꯥꯏꯕ꯭ꯔꯥ
ꯑꯁ ꯅꯨꯡꯉꯥꯏꯅ ꯂꯥꯏ ꯃꯟꯕꯒꯤ ꯃꯤ ꯂꯣꯏꯅ ꯄꯥꯁ ꯇꯧꯔꯅꯤꯗ
ꯎꯝ ꯏꯟꯇꯔꯚꯤꯌꯨꯗ ꯀꯩꯀꯩ ꯍꯪꯕ꯭ꯔꯥ
ꯏꯟꯇꯔꯚꯤꯌꯨꯗ ꯑ ꯅꯥꯏꯠ ꯕ꯭ꯂꯥꯏꯅꯦꯁ ꯂꯩꯕꯁꯦ ꯀꯔꯤꯠ ꯀꯔꯤ ꯋꯥꯠꯄꯒꯤꯔ
ꯎꯝ
ꯎꯝ ꯑꯗꯨꯒ ꯑꯁꯤ ꯗꯥꯏꯔꯦꯛꯇꯔ ꯀꯅꯥꯔꯣ ꯑꯗꯨꯒ ꯀꯩꯗꯧꯉꯩ ꯑꯦꯁꯇꯥꯕ꯭ꯂꯤꯁ ꯇꯧꯕ꯭ꯔꯥꯒꯨꯝꯕ
ꯎꯝ ꯑꯗꯨꯅ ꯈꯨꯝꯕ꯭ꯔꯥ ꯈꯨꯝꯕꯗꯤ ꯍꯩꯕ꯭ꯔꯥ
ꯍꯣꯏ ꯑꯃꯗꯤ ꯈꯨꯝꯗꯦ
ꯎꯝ
ꯑꯇꯣꯞꯄꯗꯤ ꯂꯣꯏꯅ ꯈꯨꯝꯅꯩ
ꯎꯝ ꯎꯝ ꯑꯗꯨꯗꯤ ꯁꯂꯦꯛ ꯇꯧꯒꯅꯤ
ꯁꯦꯁ ꯑꯃꯁꯨ ꯂꯣꯏꯅ ꯈꯨꯝꯔꯝꯃꯗꯤ ꯇꯧꯔꯣꯏꯗ
ꯎꯝ ꯎꯝ ꯎꯝ ꯑꯩꯁꯨ ꯐꯤꯜ ꯑꯞꯇꯤ ꯇꯧꯕ ꯍꯧꯈ꯭ꯔꯕꯅꯦ ꯇꯧꯕꯗꯣ ꯁꯦꯟꯇꯔꯗ ꯑꯃ ꯒꯦꯟꯁꯤ ꯂꯩꯇꯕꯒꯤ ꯇꯣꯛꯈ꯭ꯔꯕ ꯑꯃ
ꯍꯣꯏ ꯌꯥꯗꯕꯅꯦ ꯑꯁꯤ ꯅꯣꯏ ꯈꯣꯏꯟꯒꯤ ꯂꯩꯁꯥꯕꯤ ꯑꯅꯤ ꯃꯆꯤꯟ ꯃꯅꯥꯎꯗꯣ ꯇꯧꯕꯅꯦ ꯇꯧꯔꯒ ꯌꯥꯗ꯭ꯔꯕꯒꯤ ꯑꯦꯛꯖꯥꯝ ꯊꯥꯕꯨꯗꯤ ꯂꯥꯛꯑꯦ ꯑꯗꯨꯕꯨ ꯏꯟꯇꯔꯚꯤꯌꯨꯗꯤ ꯌꯥꯗꯕ ꯃꯥꯜꯂꯦ
ꯑ ꯑꯣ
ꯃꯆꯤꯟ ꯃꯅꯥꯎ ꯑꯅꯤꯗꯨ ꯈꯪꯕ꯭ꯔꯥ
ꯑꯩꯈꯣꯏ ꯈꯨꯨꯝꯒꯦ
ꯐꯗꯤꯕ꯭ꯔꯥ ꯍꯣꯏ
ꯍꯥꯏꯗꯤꯅꯦ ꯀꯅꯥ ꯀꯥꯏ ꯋꯥꯏꯗ ꯂꯩꯕ꯭ꯔꯣ ꯀꯣ
ꯄꯥꯔꯊꯅꯥ ꯇꯧꯕ ꯈꯣꯏ ꯈꯨꯟꯒꯤ ꯑꯗꯨꯗ ꯑꯁꯤ ꯎꯝ ꯅꯣꯏꯒꯤ ꯄꯥꯁꯇꯔꯒꯤ ꯑꯣꯄꯣꯖꯤꯠꯇ ꯂꯩꯕ ꯌꯨꯝꯗꯣ
ꯎꯝ ꯎꯝ ꯎꯝ ꯎꯝ ꯎꯝ ꯈꯪꯉꯦ
ꯃꯆ ꯃꯆꯤꯟ ꯃꯅꯥꯎ ꯂꯩꯁꯥꯕꯤ ꯑꯅꯤꯗ
ꯑꯅꯤꯗꯣ ꯑꯅꯤꯃꯛ ꯇꯧꯕꯒꯣ
ꯍꯣꯏ ꯄꯩꯁꯥ ꯄꯥꯝꯃꯋꯦ ꯈꯪꯗꯕꯒꯤ ꯃꯥꯜꯂꯦꯕ ꯃꯣꯏꯗ
ꯎꯝ ꯎꯝ ꯑꯩꯗꯤꯀꯣ ꯍꯥꯟꯅ ꯇꯧꯔꯤꯉꯩꯗ ꯚꯦꯀꯦꯟꯁꯤ ꯂꯩꯕꯗꯣ ꯑꯗꯨ ꯍꯥꯟꯅ ꯆꯦꯛ ꯇꯧꯋꯦꯕ ꯑꯩꯈꯣꯏ ꯈꯨꯟꯒꯤ ꯂꯥꯏꯔꯤꯛꯁꯤ ꯑꯩꯁꯨ ꯇꯧꯒꯦꯗꯤ ꯈꯟꯕꯅꯦꯕ
ꯑꯣ ꯑꯩꯗꯤ ꯅꯣꯏ ꯈꯨꯟꯒꯤꯗꯣ ꯎꯝ ꯈꯔ ꯑꯃ ꯀꯔꯤꯔ ꯑꯃꯗꯣ ꯀꯅꯥꯔꯣ ꯑꯃꯅ ꯑꯩ ꯈꯨꯟꯗ ꯀꯌꯥ ꯔꯤꯒꯨꯂꯔ ꯑꯣꯏꯕꯗꯕ ꯅꯨꯄꯤꯗꯣ
ꯎꯝ ꯎꯝ
ꯑꯗꯨ ꯂꯩ ꯕꯦꯀꯦꯟꯁꯤ ꯂꯩꯕꯒꯤꯔꯥ ꯈꯟꯕꯅꯦ ꯃꯆꯤꯟ ꯃꯅꯥꯎ ꯇꯧꯕꯒꯤ
ꯑꫭ
ꯍꯟꯗꯛꯀꯥꯟꯗꯤ ꯇꯧꯁꯜꯂꯁꯨ ꯈꯨꯟꯅ ꯈꯟꯒꯗꯧꯕ ꯅꯠꯇꯕꯅꯤꯅ ꯀꯣ
ꯎꯝ
ꯌꯥꯏꯌꯦꯦ ꯂꯩꯁꯥꯕꯤ
ꯎꯝ ꯁꯤ ꯇꯧꯕꯁꯨ ꯀꯣ ꯂꯥꯏꯔꯛ ꯍ ꯗꯤ ꯌꯥꯗꯦ ꯍꯟꯗꯛ ꯊꯕꯛ ꯄꯤꯕꯗꯣ
ꯑꯥ
ꯂꯥꯏꯔꯤꯛ ꯍꯩꯇ꯭ꯔꯗꯤ ꯇꯧꯕ ꯌꯥꯗꯦ
ꯍ ꯑꯗꯨꯅꯦ
ꯊꯕꯛ ꯁꯈꯣ ꯊꯕꯛꯁꯨ ꯌꯥꯝ ꯄꯤꯕꯅꯦ ꯍꯟꯗꯛ ꯑꯩ ꯇꯟ ꯇꯟ ꯇꯧꯏꯤꯅꯦ ꯅꯨꯡꯇꯤꯒꯤꯅꯦ ꯇꯧꯏꯁꯦ
ꯑꯗꯨ ꯅꯣꯏꯗꯤ ꯇꯧꯔꯁꯨ ꯆꯥꯎꯕꯒꯤ ꯐꯩꯌꯦ
ꯑ ꯅꯪꯗꯣ ꯍꯦꯜꯄꯔꯒꯤꯔ ꯋꯥꯀꯔꯒꯤꯔ
ꯍꯜꯄꯒꯅꯦ ꯏꯗꯤ
ꯎꯝ ꯍꯦꯜꯄꯔꯒꯤꯗꯤ ꯊꯕꯛ ꯂꯩꯇꯦ ꯃꯥꯗꯤ ꯄꯩꯁꯥ ꯐꯪꯕ ꯈꯛꯇꯅꯦ ꯋꯥꯀꯗꯤ ꯄꯩꯁꯥꯗꯤ ꯈꯔ ꯌꯥꯝꯃꯦ ꯑꯗꯨꯕꯨ ꯊꯕꯛ ꯂꯨꯇꯤ ꯇꯧꯋꯦ
ꯑꯗꯨꯅꯦ ꯑꯩꯒꯤꯗꯤ ꯂꯩꯇꯦꯕ ꯑꯗꯨꯒꯤ ꯈꯪꯗꯦ ꯐꯪꯉꯗꯤ ꯐꯩ꯭ꯔ ꯐꯪꯉꯣꯏꯗ꯭ꯔꯥ ꯁꯤꯅꯤ
ꯅꯣꯏ ꯈꯨꯟꯒꯤꯒꯣ ꯃꯤ ꯑꯦꯄ꯭ꯂꯥꯏ ꯇꯧꯕꯗꯣ ꯌꯥꯝꯗ꯭ꯔꯗꯤ ꯅꯪꯅ ꯐꯖꯅ ꯇꯧꯕꯤꯔꯗꯤ ꯐꯪꯒꯅꯤꯗ
ꯑꯘꯔ ꯑꯃꯥꯗꯤ ꯑꯃꯥ ꯍ ꯇꯅꯦ ꯅꯤ ꯈꯗꯅꯦ ꯑꯩ ꯑꯩ ꯈꯗ ꯇꯥꯎꯕꯗꯕꯗꯣ ꯃꯣꯏꯁꯨ ꯈꯪꯗꯕꯒꯤꯀꯣ
ꯑꯣ
ꯃꯣꯏꯁꯨ ꯇꯧꯁꯅꯕ ꯑꯩꯗꯤ ꯏꯃꯥ ꯍꯥꯟꯒꯤ ꯃꯍꯨꯠꯇ ꯆꯪꯒꯦ ꯇꯧꯕꯅꯦꯕ
ꯑꯣ ꯅꯪ ꯈꯛꯇ ꯇꯧꯔꯗꯤ ꯅꯪ ꯈꯛꯇ ꯇꯧꯔꯗꯤ ꯅꯪ ꯑꯗꯨꯝ ꯏꯂ ꯇꯥꯎꯗꯣꯏꯕ
ꯑꯗꯨꯅꯦ ꯃꯣꯏꯁꯨ ꯈꯪꯗꯕꯒꯤ ꯇꯧꯁꯟꯕꯅꯦꯕ ꯑꯩꯁꯨ ꯈꯪꯗꯕ
ꯎꯝ ꯎꯝꯝ
ꯏꯃꯥ ꯑꯍꯟ ꯃꯍꯨꯠꯇ ꯑꯣꯏꯔꯗꯤ ꯑꯩꯕ ꯑꯣꯏꯒꯗꯧꯕꯅꯦꯕꯀꯣ
ꯎꯝ
ꯎ ꯈꯪꯗꯣꯏꯅꯦ ꯅꯣꯏꯗꯤ ꯅ ꯃꯥ ꯑꯩ ꯃꯒ ꯇꯒ ꯔꯥ ꯆꯒꯅꯤ
ꯏꯃꯥꯒꯤ ꯃꯍꯨꯣ
ꯑꯥ
ꯎꯝ ꯆꯪꯕ ꯌꯥꯕ꯭ꯔꯥ ꯑꯁꯃꯅ
ꯃꯍꯠ ꯆꯥꯡꯒꯥ ꯊꯝꯅꯦ
ꯎꯝ ꯆꯍꯤ ꯀꯌꯥꯃꯨꯛ ꯇꯧꯒꯦꯔꯀꯣ
ꯍꯗꯦ ꯃꯣꯏꯣꯏ ꯆꯍꯤ ꯆꯍꯤꯍꯤ ꯃ ꯏꯅ ꯑꯗꯥꯗ ꯅꯤ ꯑꯗ ꯣꯍꯟꯗ ꯀꯥꯔꯤ ꯑꯦ ꯃꯤ ꯃꯍꯨꯠꯇ ꯇꯧꯒꯦ ꯍꯥꯏꯔꯁꯨ ꯌꯥꯗ꯭ꯔꯦꯅꯦ ꯐꯣꯝ ꯑꯥꯗꯒꯤ ꯊꯣꯛꯑꯒ ꯂꯣꯏꯅꯃꯛ ꯑꯦꯄ꯭ꯂꯥꯏ ꯇꯧꯕ ꯌꯥꯔꯕꯅꯤꯅꯀꯣ
ꯑꯗꯨꯅꯦ
ꯑꯁꯤꯒꯤ ꯃꯍꯨꯠ ꯇꯧꯑꯣ ꯍꯥꯏꯕꯒꯤ ꯔꯥꯏ ꯄꯥꯛꯠ ꯂꯩꯇ꯭ꯔꯦꯕ
ꯎꯝ ꯎꯝ ꯍꯟꯗꯛꯁꯨ ꯁꯤ ꯀꯧꯕꯁꯦ ꯐꯥꯔꯁ ꯇꯥꯏꯝ ꯑꯣꯏꯔꯝꯒꯅꯤ ꯀꯣ ꯎꯝ ꯑꯗꯨꯝ ꯆꯠꯊꯒꯗꯧꯕ ꯃꯥꯜꯂꯦ ꯀꯣ ꯑꯗꯨꯝ ꯍꯥꯟꯅ ꯋꯥꯀꯔꯒ ꯍꯦꯜꯄꯔ ꯇꯧꯔꯝꯕ ꯆꯍꯤꯗꯣ ꯑꯦꯂꯗ ꯑꯃ ꯀꯧꯗꯧ ꯃꯥꯅꯦꯦꯀꯣ
ꯑꯍꯣꯏ ꯆꯍꯤ ꯈꯨꯗꯤꯡ ꯀꯧꯕꯁꯤ ꯌꯥꯏꯗ ꯑꯣ ꯍꯥꯏꯕꯗꯤ ꯑꯩꯈꯣꯏꯗ ꯕꯦꯀꯦꯟꯁꯤ ꯂꯩꯇ꯭ꯔꯁꯨ ꯑꯇꯣꯞꯄ ꯂꯩꯒꯗꯧꯕꯅꯤꯅ ꯆꯍꯤ ꯈꯨꯗꯤꯡꯒꯤ ꯀꯥꯎꯔꯛꯄꯁꯨ ꯌꯥꯏꯔꯦꯁꯦ ꯑꯩꯈꯣꯏꯗꯤ ꯑꯦꯄ꯭ꯂꯥꯏ ꯇꯧꯕ ꯌꯥꯗꯦꯅ
ꯎꯝ ꯑꯗꯣ ꯑꯩꯈꯣꯏ ꯈꯨꯟ ꯅꯠꯇꯕ ꯑꯇꯣꯞꯄ ꯈꯨꯟ ꯂꯩꯔꯗꯤ ꯑꯩꯈꯣꯏꯅ ꯑꯩꯈꯣꯏꯅ ꯊꯕꯛ ꯇꯧꯕ ꯆꯠꯂꯗꯤ ꯑꯃꯨꯛ ꯋꯥꯒꯅꯤꯀꯣ
ꯌꯥꯁꯨ ꯌꯥꯗꯦ ꯑ ꯑꯗꯨꯣ
ꯎꯝ
ꯖꯦꯔꯣ ꯗꯤꯁꯇꯦꯟꯁ ꯑꯣꯏꯔꯁꯨ ꯌꯥꯗꯦ
ꯎꯝ ꯎꯝ
ꯅꯣꯏ ꯈꯨꯟꯗꯣ ꯃꯤ ꯌꯥꯝ꯭ꯔꯣ
ꯌꯥꯝꯉꯦ ꯌꯥꯝꯗꯦ ꯑꯗꯨꯕꯨ ꯒ꯭ꯔꯨꯞ ꯑꯦ ꯕꯤ ꯄꯤꯕ ꯃꯥꯜꯂꯦ
ꯎꯝ ꯀꯩꯁꯨ ꯑꯅꯤꯗꯤ ꯄꯤꯌꯦ
ꯐꯥꯏ
ꯄꯨꯂꯣꯞꯗꯤ ꯆꯥꯎꯈ꯭ꯔꯦ ꯋꯥꯀꯔꯈꯣꯏꯁꯨ
ꯎꯝ ꯍꯥꯟꯅꯗꯤ ꯈꯔ ꯈꯔ ꯄꯤꯕꯅꯦ ꯍꯧꯖꯤꯛꯇꯤ ꯌꯥꯝꯈ꯭ꯔꯕꯅꯤ
ꯀꯨꯏꯔꯗꯤ ꯁꯤꯒꯨꯝꯕ ꯊꯕꯛ ꯐꯄ ꯐꯪꯉꯔꯣꯏꯗ
ꯎꯝ ꯑꯩꯁꯨ ꯇꯧ ꯐ꯭ꯔꯤꯗ ꯂꯩꯕ ꯁꯔꯨꯛꯇꯤ ꯇꯧꯒꯦꯗꯤ ꯈꯟꯕꯅꯦꯕ ꯑꯩꯁꯨ ꯇꯧ ꯇꯧꯕ ꯀꯦ ꯁꯤ ꯂꯩꯇꯕ ꯏꯀꯣ
ꯑꯣ ꯅꯍꯥꯟ ꯑꯗꯨꯃꯤ ꯌꯥꯃꯦ ꯄꯩꯁꯥ ꯄꯤꯏ ꯉꯥꯛꯇ ꯀꯣ ꯀꯌꯥꯝ ꯂꯥꯛꯑꯦ
ꯍꯧꯖꯤꯛꯇꯤ ꯊꯕꯛ ꯃꯆꯥ ꯃꯆꯥ ꯑꯣꯏꯔꯁꯨ ꯑꯗꯨꯝ ꯇꯧꯕ ꯂꯥꯛꯑꯦ ꯂꯣꯏꯅ ꯊꯥꯖꯤꯜꯂꯦꯀꯣ
ꯍꯣꯏ
ꯎꯝ ꯎꯝ
ꯃꯤ ꯆꯠꯄꯥꯎ ꯆꯠꯄꯐꯥꯎ ꯂꯩꯇꯕꯅꯦ ꯃꯤ ꯌꯥꯝꯃꯟꯕꯒꯤ
ꯎꯝ ꯎꯝ ꯅꯣꯏ ꯛꯖꯥꯝ ꯊꯥꯕꯗꯤ ꯀꯥꯏꯗꯦ ꯇꯥꯕ꯭ꯔꯣ
ꯑꯩꯗꯤ ꯑꯦꯝꯅ ꯇꯥꯏꯌꯦꯦ
ꯎꯝ ꯑꯣ ꯑꯗꯨꯒꯤ ꯑꯣꯏꯔꯝꯒꯅꯤ ꯏꯅꯥꯎꯄꯥ ꯑꯩꯈꯣꯏꯗ ꯀꯣꯂꯦꯖꯁꯨ ꯇꯥꯗꯤ ꯍꯥꯏ ꯑꯦꯖꯥꯝ ꯑꯗꯨꯝ ꯂꯩ ꯍꯥꯏꯌꯦ ꯁꯦꯟꯇꯔ ꯇꯥꯕꯩꯀꯣ
ꯍ ꯑꯁ꯭ꯔꯣ
ꯎꯝ
ꯍꯣꯏꯣꯏ ꯑꯥꯔꯠꯁꯇꯤ ꯎꯝ ꯑꯥꯔꯠꯁꯇ ꯇꯥꯕꯅꯦ ꯑꯩꯈꯣꯏꯁꯨ
ꯎꯝ ꯅꯣꯏꯗꯤ ꯏꯁꯇꯦꯠꯀꯤ ꯑꯦꯖꯝ ꯑꯗꯨꯝ ꯂꯩꯔꯗꯤ ꯑꯗꯨꯝ ꯗꯤ ꯑꯦꯝꯗ ꯑꯗꯨꯝ ꯇꯥꯜ ꯃꯥ ꯂꯩꯕꯣꯣꯡ
ꯑꯍꯣꯏ ꯅꯪꯗꯤ ꯌꯨꯝꯗ ꯀꯔꯤꯁꯨ ꯇꯧꯗꯕꯤꯗ ꯅꯨꯡꯉꯥꯏ ꯑꯩꯈꯣ ꯅꯨꯄꯥꯥꯟꯗ ꯄꯩꯁꯥ ꯇꯥꯜꯂꯣ ꯍꯥꯏꯗ꯭ꯔꯣ
ꯄꯩꯁꯥ ꯇꯥꯜꯂꯣ ꯍꯥꯏꯔꯤꯕ ꯅꯍꯥꯟꯗꯣ ꯍꯧꯖꯤꯛ ꯑꯃ ꯂꯩꯌꯦꯕ ꯐꯝꯃꯣ
ꯑꯥ
ꯊꯕꯛꯗꯤ ꯑꯗꯨꯝ ꯊꯤꯔꯗꯤ ꯂꯩꯒꯅꯤ ꯑꯗꯨ ꯑꯩꯈꯣꯏ ꯕꯥꯅ ꯇꯧꯒ ꯍꯥꯏꯗꯦꯅꯦ ꯇꯧꯒꯦ ꯍꯥꯏꯔꯁꯨ ꯈꯪꯗꯦ ꯇꯧꯒꯅꯨꯗꯤ ꯍꯥꯏ
ꯌꯥꯝ ꯐꯩꯌꯦꯅꯦ ꯑꯗꯨꯕꯨ ꯑꯩꯈꯣꯏꯒꯤ ꯇꯥꯍꯧꯗ꯭ꯔꯗꯤ ꯁꯦꯚꯤꯡ ꯇꯧꯍꯧꯗ꯭ꯔ ꯗꯤ ꯃꯥꯡꯉꯤꯗꯅꯀꯣ ꯑꯩꯈꯣꯏꯒꯤ ꯇꯧꯍꯧꯕꯅꯗꯤ ꯑꯩꯈꯣꯏꯒꯤ ꯐꯕꯅꯦ
ꯎꯝ ꯎꯝ ꯑꯩꯗꯤ ꯄꯩꯁꯥ ꯍꯧꯖꯤꯛ ꯊꯣꯛꯇꯕꯒꯤ ꯀꯩ ꯀꯩꯅꯣ ꯃꯥꯏ ꯇꯩꯅꯕ ꯃꯥꯏ ꯊꯥꯅꯕ ꯑꯝꯐꯥꯎ ꯂꯩꯇꯦ ꯍꯧꯖꯤꯛ ꯁꯥꯕꯣꯜꯅ ꯊꯥꯔꯅꯦ
ꯈꯣꯔꯁꯥꯒꯤ ꯐꯥꯎ ꯂꯩꯇꯦ ꯍꯥꯏꯕ ꯌꯥꯝ ꯋꯥꯔꯦꯕ ꯑꯗꯨꯒꯤ
ꯍꯥꯏꯁꯨ ꯍꯥꯏꯅꯤꯡꯗꯦ
ꯍꯣꯏ ꯑꯗꯨꯒꯤ ꯑꯗꯨꯒꯤꯅꯦ ꯊꯕꯛ ꯇꯧꯅꯤꯡꯕꯗꯣ ꯑꯩꯁꯨ
ꯎꯟ ꯍꯥꯏꯅꯤꯡꯉꯥꯏꯗꯤ ꯏꯀꯥꯏꯔ ꯂꯥꯛꯑꯦꯗ
ꯏꯀꯥꯏꯌꯦ ꯑꯗꯨ ꯅꯤꯕꯁꯨ ꯇꯜꯂꯦꯕꯀꯣ